ꯑꯣ ꯏꯆꯦ
ꯍꯥꯎꯅꯦ
ꯏꯆꯦꯗꯨꯅꯦ ꯑꯩꯅꯦ ꯐꯣꯟ ꯇꯧꯒꯦ ꯇꯧꯔꯝꯃꯤꯅꯤ ꯏꯆꯦꯕꯨ ꯀꯃꯥꯏ ꯀꯃꯥꯏꯅ ꯇꯧꯔꯤꯒꯦ
ꯑꯩꯔꯣ ꯑꯁ ꯊꯕꯛ ꯈꯨꯠꯆꯥꯟ ꯑꯃꯅꯦ ꯍꯧꯖꯤꯛ ꯒ꯭ꯌꯥꯟ ꯃꯦꯟꯒ ꯇꯥꯗꯦ ꯅꯣꯡꯉꯥꯟꯕ ꯅꯨꯃꯤꯠ ꯇꯥꯕꯣ ꯑꯉꯥꯡ ꯑꯝꯇ ꯁꯦꯟꯅꯕ ꯉꯝꯗꯦ ꯑꯩ ꯃꯅꯤꯡ ꯃꯃꯥꯡ ꯆꯦꯟꯕꯗꯅꯦ ꯑꯣꯐꯤꯁꯀꯤ ꯇꯧꯔꯤꯅꯦꯅ ꯅꯪꯕꯨ ꯀꯃꯥꯏ ꯀꯃꯥꯏ ꯂꯩꯔꯤꯒꯦ ꯅꯪꯕꯨ
ꯑꯩꯈꯣꯏꯁꯨ ꯑꯗꯨꯝ ꯂꯩꯔꯤꯌꯦ ꯏꯆꯦꯒꯤ ꯑꯉꯥꯡꯗꯨꯅ ꯀꯌꯥꯝ ꯆꯥꯎꯔꯒꯦ ꯎꯗꯕ ꯀꯨꯏꯔꯦꯅꯦ
ꯆꯥꯎꯕꯅ ꯆꯠꯄꯒ ꯈꯔ ꯈ ꯍꯥꯏꯔꯛꯑꯦ ꯃꯄꯥꯟꯅ ꯃꯈꯨꯠ ꯁꯝꯃꯒ ꯈ ꯈ ꯆꯠꯂꯤ ꯅꯪꯒꯤ ꯊꯕꯛꯇꯨꯕꯨ ꯀꯃꯥꯏ ꯀꯃꯥꯏꯅ ꯇꯧꯔꯒꯦ ꯅꯪꯒꯤ ꯊꯕꯛꯀꯤ ꯃꯇꯥꯡꯗꯁꯨ ꯅꯍꯥꯟꯅꯦ ꯋꯥꯔꯤ ꯁꯥꯟꯅꯔꯝꯕꯅꯤ ꯅꯣꯏꯗꯨꯗ ꯀꯩꯅꯣꯗꯨꯒ ꯃꯅꯤꯡꯒꯤ ꯂꯩꯕꯗꯨꯒ ꯃꯥꯅ ꯌꯥꯅꯤꯗꯤ ꯍꯥꯏꯔꯛꯄ ꯅꯤ ꯑꯗꯣ ꯈꯪꯗꯦ ꯅꯪꯅ ꯑꯃꯨꯛ ꯊꯕꯛꯇꯣ ꯄꯥꯝꯗꯦ ꯍꯥꯏꯔꯛꯀꯗ꯭ꯔꯅ ꯈꯪꯗꯦꯒ ꯌꯥꯝ ꯍꯥꯏꯍꯧꯕꯅꯤ ꯅꯪꯕꯨ ꯃꯥꯒ ꯋꯥꯔꯤ ꯉꯥꯛꯇ ꯁꯥꯟꯅꯗ꯭ꯔꯕꯣ
ꯑꯣ ꯅꯍꯥꯟ ꯁꯥꯟꯅꯕꯗꯒꯤꯅꯦ ꯑꯩꯁꯨ ꯀꯔꯤꯁꯨ ꯁꯥꯟꯅꯗ꯭ꯔꯤꯕꯅꯦ ꯑꯃꯕꯨ ꯑꯣꯏꯔꯁꯨ ꯑꯃꯕꯨ ꯑꯣꯏꯔꯁꯨ ꯇꯧꯕ ꯇꯧꯔꯗꯤ ꯌꯥꯔꯦꯅꯗꯤ ꯍꯥꯏꯈꯤꯕꯅꯦꯕ ꯑꯩꯅ ꯁꯨꯝ ꯃꯣꯏ ꯐꯪꯉꯣꯏꯗ꯭ꯔꯅ ꯇꯧꯕ ꯌꯥꯗ꯭ꯔꯗꯤꯅꯦ ꯑꯩꯅꯅꯦ ꯌꯥꯔꯣꯏꯗꯕꯩ ꯃꯑꯣꯡ ꯍꯦꯛ ꯃꯥꯟꯕꯗꯨꯗꯅꯦ ꯑꯩꯅ ꯈꯟꯖꯥꯟꯅꯔꯝꯃꯦ ꯑꯗꯨꯒꯤꯅꯦ ꯃꯥꯅ ꯍꯥꯏꯔꯛꯏꯗꯣ ꯑꯃꯕꯨ ꯇꯧꯔꯁꯨ ꯑꯃꯕꯨ ꯇꯧꯔꯁꯨ ꯑꯩꯗꯤ ꯑꯗꯨꯝ ꯏꯌꯥꯗ ꯌꯥꯔꯦꯗ ꯏꯆꯦ
ꯃꯥꯅꯦ ꯑꯩꯁꯨ ꯑꯗꯨ ꯑꯗꯨꯃꯥꯏꯅ ꯍꯥꯏꯅꯤꯒꯗꯤ ꯍꯥꯏꯗꯤ ꯍꯥꯏꯈꯤꯕꯅꯦ ꯃꯉꯣꯟꯗꯁꯨ ꯑꯗꯣ ꯅꯪꯕꯨ ꯆꯍꯤꯗꯣ ꯐꯅꯁꯨ ꯑꯉꯥꯡ ꯅꯠꯇ꯭ꯔꯦ ꯆꯍꯤ ꯐꯅꯌꯥꯝꯕꯨ ꯌꯥꯝꯃꯝꯃꯅꯤ ꯑꯩꯐꯧꯗ ꯊꯦꯡꯅ ꯌꯨꯝ ꯄꯥꯟꯕꯒꯤꯅꯦ ꯍꯧꯖꯤꯛ ꯌꯥꯝꯅ ꯃꯊꯥ ꯌꯥꯝ ꯁꯥꯔꯤ ꯑꯉꯥꯡꯒ ꯊꯦꯡꯅ ꯌꯥꯎꯁꯜꯂꯦ ꯅꯪ ꯊꯕꯛꯗ ꯇꯧꯔꯒꯅꯦ ꯌꯨꯝ ꯀ ꯌꯨꯝ ꯑꯃꯁꯨ ꯄꯨꯅꯕ ꯌꯦꯡꯅꯕ ꯇꯧꯅꯕ ꯍꯥꯏꯅꯔꯁꯦ
ꯍꯣꯏ ꯍꯣꯏ ꯏꯆꯦꯁꯤꯅ ꯍꯦꯛ ꯍꯥꯏꯕ ꯁꯤꯃ ꯑꯗꯨꯗ ꯍꯥꯏ ꯂꯩꯔꯕꯅꯤ ꯇꯧꯗꯣꯏꯅꯤ ꯀꯩꯅꯣ ꯃꯇꯥꯡ ꯃꯇꯝ ꯆꯥꯗ꯭ꯔꯤꯔꯤꯕꯅꯤ ꯑꯩꯁꯨꯅꯦ ꯊꯕꯛꯁꯤꯅꯦ ꯇꯧꯔꯒꯅꯦ ꯈꯜꯂꯝꯃꯤꯅꯤ ꯑꯗꯨꯃꯥꯏꯅ ꯌꯨꯝ ꯄꯥꯟꯕꯒꯤ ꯃꯇꯥꯡꯁꯨ ꯏꯃꯥ ꯍꯣꯏꯅꯁꯨ ꯍꯧꯗꯣꯛꯑꯕꯅꯦ ꯑꯗ ꯊꯕꯛꯁꯤ ꯑꯃꯨꯇꯪ ꯅꯥꯈꯩ ꯁꯦꯡꯅ ꯇꯧꯔꯛꯒ ꯆꯠꯈꯤꯕꯗꯨꯅ ꯃꯤꯒꯤ ꯃꯌꯨꯝꯗ ꯍꯌꯦꯡ ꯐꯩꯗꯅ ꯑꯗꯨꯒꯤꯅꯤ ꯏꯆꯦꯍꯣꯏꯗꯤ ꯍꯧꯖꯤꯛ ꯅꯨꯡꯉꯥꯏꯅ ꯂꯩꯔꯤꯗꯨꯅꯤ
ꯑꯗꯨꯕꯨꯗꯤ ꯆꯨꯝꯕ ꯑꯗꯨ ꯊꯕꯛ ꯉꯥꯏꯌꯦꯅ ꯉꯥꯏꯕꯗ ꯉꯁꯤ ꯑꯣꯏꯅ ꯋꯥꯡꯉꯤꯕꯗꯣ ꯏꯅꯥꯎꯗꯤ ꯑꯃꯨꯛ ꯊꯨꯡꯍꯟꯅꯤꯡꯗꯕ ꯑꯩꯅ ꯊꯕꯛ ꯇꯧꯗ꯭ꯔꯤꯉꯩ ꯄꯥꯜꯂꯣꯏ ꯌꯨꯝ ꯄꯥꯜꯂꯣꯏꯅ ꯃꯨꯛꯇꯅ ꯂꯩꯗꯅ ꯍꯧꯖꯤꯛꯇ ꯅꯤꯡꯉꯝꯃꯛꯇꯕꯅ ꯑꯩꯗꯤ ꯅꯪꯁꯨꯅꯦ ꯊꯕꯛꯇꯣ ꯑꯃꯕꯨ ꯑꯣꯏꯔꯣ ꯑꯃꯕꯨ ꯑꯣꯏꯔꯣ ꯑꯗꯨꯝ ꯇꯧꯁꯜꯂꯒꯅꯦ ꯌꯥꯅ ꯌꯥꯅꯕ
ꯑꯩꯁꯨꯨꯅꯦ ꯍꯟꯗꯛ ꯅꯦ ꯊꯕꯛꯁꯦ ꯍꯦꯛ ꯌꯥꯕꯒꯅꯦ ꯍꯟꯗꯛ ꯆꯍꯤꯁꯤꯗꯅꯦ ꯃꯥꯡꯒꯣꯟ ꯀꯥꯔꯒꯦꯅꯅꯦ ꯍꯥꯏꯔꯒ ꯂꯩꯔꯕꯅꯤ ꯑꯗꯨꯅ ꯀꯨꯏꯔꯔꯣꯏꯔ ꯃꯊꯪ ꯆꯍꯤꯗꯗꯤꯅꯦ ꯑꯩꯁꯨ ꯑꯗꯨꯝ ꯍꯣꯡꯅꯤꯡꯉꯕ ꯇꯧꯔꯗꯕꯅꯤ ꯑꯗꯨꯅ ꯏꯆꯦ ꯑꯃꯄꯣꯠ ꯅꯪꯖꯅꯕ ꯄꯩꯁꯥꯒꯗꯨ ꯌꯥꯝ ꯌꯥꯝ ꯇꯥꯟꯁꯤꯜꯂꯨꯀꯣ ꯏꯆꯦꯍꯣꯏꯁꯨ ꯊꯣꯛꯂꯛꯇꯕꯗꯤ ꯀꯨꯏꯔꯕꯅꯤ ꯑꯩꯒꯤ ꯂꯨꯍꯣꯡꯕꯗꯗꯤꯅꯦ ꯊꯣꯛꯂꯛꯇꯕ ꯁꯨꯛꯌꯥ ꯌꯥꯔꯣꯏ ꯄꯩꯁꯥ ꯇꯥꯜꯂꯤꯅꯦꯅꯅꯦ ꯑꯗꯨꯝ ꯂꯩꯈꯤꯕꯗꯒꯤ ꯊꯣꯛꯂꯛꯈꯤꯗ꯭ꯔꯦ ꯑꯉꯥꯡꯁꯨ ꯎꯅꯕ ꯐꯪꯗꯦꯗꯣ ꯑꯥ ꯐꯣꯟꯗ ꯍꯦꯛ ꯍꯦꯛ ꯇꯧꯅꯔꯒ ꯃꯁꯛ ꯎꯅꯕꯗꯨꯅ ꯐꯠꯇꯅꯅꯦ ꯎꯕ ꯐꯪꯗꯦ ꯑꯉꯥꯡꯗꯨꯁꯨꯅꯦ ꯑꯩꯈꯣꯏꯁꯦ ꯀꯅꯥꯅꯣ ꯀꯅꯥ ꯑꯃꯠꯇ ꯈꯪꯉꯝꯃꯔꯣꯏꯗꯧꯅꯤ
ꯈꯪꯉꯅꯤ ꯈꯪꯒꯅꯤ ꯑꯩ ꯏꯆꯥ ꯅꯨꯨꯄꯥꯁꯤꯅ ꯁꯤꯡꯈ꯭ꯔꯕ ꯃꯅꯤ ꯃꯅꯤꯗꯣꯗꯤ ꯎꯅꯤꯡꯉꯤ ꯑꯥꯗ ꯃꯅꯤꯄꯨꯔꯗ ꯊꯣꯛꯁꯤ ꯌꯨꯝꯗ ꯊꯣꯛꯁꯤꯅ ꯑꯗꯨꯝ ꯍꯥꯏ ꯂꯩꯔꯕꯅꯦ ꯑꯗꯣ ꯅꯪꯕꯨ ꯑꯉꯥꯡꯗꯤ ꯊꯣꯛꯣꯂꯛꯄꯗ ꯑꯉꯥꯡꯒ ꯂꯧꯕꯒꯗꯣ ꯈꯔ ꯍꯥꯏꯁꯦ ꯅꯪꯒꯦ ꯇꯧꯕꯅꯤ ꯅꯪꯉꯣꯏꯗꯣꯏꯔꯥ ꯀꯩꯅꯣꯝ ꯇꯧꯋꯤ ꯅꯪꯗꯨ ꯂꯤꯔꯛꯑꯕꯅꯤꯅ ꯁꯤꯡꯉꯤꯕꯅꯤꯗꯣ ꯑꯑꯣꯅꯄꯣꯠꯀꯁꯦ ꯅꯁꯥꯅ ꯊꯕꯛ ꯇꯧꯔ ꯇꯨꯡꯁꯤꯜꯂꯣ ꯍꯥꯏꯗꯨꯗꯨꯁꯨ ꯊꯦꯡꯒꯅꯤ ꯏꯆꯦꯅꯅꯦ ꯅꯪꯒꯤ ꯋꯥꯠꯇꯗꯕ ꯄꯤꯅꯤ ꯀꯩꯁꯨ ꯋꯥꯔꯨꯅꯨ
ꯍꯣꯏ ꯏꯆꯦ ꯑꯗꯨꯕꯨꯗꯤ ꯏꯆꯦ ꯂꯩꯔꯤꯏꯅꯦ ꯑꯩꯁꯨ ꯅꯨꯡꯉꯥꯏꯔꯤꯅꯤ ꯀꯩꯅꯣ ꯑꯗꯨꯅꯕꯨ ꯂꯩꯔꯤꯁꯤꯅ ꯍꯧꯖꯤꯛ ꯐꯥꯎꯕ ꯂꯩ ꯁꯥꯔꯒ ꯑꯗꯨꯕꯨꯗꯤ ꯑꯩꯁꯨ ꯒ꯭ꯌꯥꯟ ꯇꯥꯏꯗ ꯑꯉꯥꯡꯒꯗꯣ ꯑꯩꯁꯨ ꯎꯅꯤꯡꯕꯗ ꯂꯣꯏꯔꯕ ꯁ꯭ꯋꯥꯏꯒꯤ ꯑꯉꯥꯡ ꯃꯆꯥ ꯃꯆꯥꯁ ꯎꯔꯒꯅꯤ ꯏꯆꯦꯒꯤ ꯑꯉꯥꯡꯗꯣ ꯑꯗꯨꯝ ꯅꯤꯡꯁꯤꯡꯉꯛꯄ ꯏꯆꯦ ꯍꯣꯏꯒꯤ ꯏꯕꯥꯏꯒꯗꯤ ꯀꯃꯥꯏꯅ ꯇꯧꯔꯤꯒꯦ
ꯑꯅꯥꯇꯩꯗꯨꯕꯨꯗꯤ ꯑꯗꯨꯝ ꯐꯃꯨ ꯍꯥꯃꯨ ꯍꯥꯟꯅꯒꯤ ꯑꯗꯨꯝ ꯂꯩꯔꯤꯕꯅꯤ ꯃꯁꯝ ꯈꯔ ꯍꯧꯔꯝꯕꯗꯨꯁꯨꯅꯦ ꯑꯉꯥꯡ ꯍꯦꯛ ꯃꯥꯅ ꯑꯩꯅ ꯄꯣꯛꯆꯩ ꯍꯥꯏꯕꯇꯅꯦ ꯃꯥꯗ ꯁꯦꯟꯅ ꯂꯩꯔꯕꯅꯤ ꯃꯁꯝ ꯈꯔ ꯍꯧꯔꯝꯕꯗꯨꯁꯨ ꯃꯆꯥ ꯁꯦꯟꯅꯕꯅꯤ ꯂꯨꯈꯝ ꯌꯧꯗꯣꯔꯦ ꯑꯗꯣ ꯏꯃꯥꯅ ꯃꯌꯥ ꯅꯨꯄꯥꯗꯣ ꯎꯅꯤꯡꯉꯤꯅꯗꯤ ꯐꯣꯟ ꯇꯧꯔꯛꯄꯗꯒꯗꯤ ꯍꯥꯏꯖꯔꯤꯕ ꯑꯩꯅꯗꯤꯅꯦ ꯃꯌꯥ ꯅꯨꯄꯥꯁꯦ ꯎꯕꯗꯣ ꯏꯃꯥꯗꯣ ꯈꯪꯕ ꯇꯥꯔꯦ ꯑꯨꯡꯂꯦꯛ ꯎꯠꯇ꯭ꯔꯕꯅꯦ ꯑꯩꯗꯤ
ꯑꯗꯨꯅꯦ ꯑꯩꯈꯣꯏ ꯃꯥꯅꯁꯨꯅꯦ ꯌꯦꯡꯅꯤꯡꯉꯩ ꯐꯣꯟ ꯇꯧꯁꯤ ꯐꯣꯟ ꯇꯧꯁꯤ ꯍꯥꯏꯕ꯭ꯔꯥ ꯁꯪꯅꯗꯦꯗꯣ ꯏꯆꯦꯅ ꯊꯕꯛ ꯇꯧꯕꯒ ꯏꯕꯥꯥꯏꯅ ꯇꯧꯕꯒ ꯃꯇꯝꯗꯣ ꯏꯆꯦ ꯌꯟꯕ ꯂꯩꯕ ꯀꯥꯟꯗ ꯃꯥꯅ ꯍꯦꯛ ꯂꯩꯇꯦ ꯇꯧꯕꯅꯤꯅꯅꯦ ꯁꯨꯊꯦꯡ ꯊꯦꯡꯅꯗꯦ ꯃꯊꯪ ꯍꯟꯗꯛ ꯑꯩꯒꯤ ꯂꯨꯍꯣꯡꯕ ꯉꯥꯏꯗ꯭ꯔꯁꯨ ꯊꯣꯛꯂꯛꯑꯣ ꯀꯩꯅꯣ ꯑꯗꯨꯒ ꯎꯅꯅꯕ ꯑꯩꯈꯣꯏꯅ ꯑꯗꯨꯗ ꯂꯥꯛꯄꯗꯨꯁꯨ ꯍꯦꯛ ꯐꯔꯛꯇ ꯌꯨꯝꯁꯦ ꯏꯤꯔꯥꯡ ꯍꯥꯡꯅꯤꯤꯗꯨꯗ ꯂꯣꯏ ꯂꯪꯊꯣꯛꯑꯝꯃꯒ ꯂꯥꯛꯑꯗꯤ
ꯊꯣꯛꯂꯛꯀꯅꯤ ꯊꯣꯛꯂꯛꯀꯅꯤ ꯑꯩ ꯑꯇꯩꯗ ꯀꯟꯅ ꯍꯥꯏꯔꯤꯕꯅꯤ ꯆꯠꯁꯦꯅ ꯃꯥꯁꯨꯅꯦ ꯃꯥꯒꯤ ꯍꯦꯛ ꯊꯕꯛꯇ ꯊꯥꯗꯣꯛꯄ ꯌꯥꯗꯕ ꯍꯦꯛ ꯊꯥꯗꯣꯛꯎꯕꯗꯅꯦ ꯃꯥ ꯊꯕꯛꯀ ꯀꯠꯄꯒꯤ ꯐꯤꯕꯝꯕꯨ ꯂꯩꯔꯤꯕꯅꯤ ꯑꯉꯥꯡꯁꯦꯅ ꯍꯟꯕꯗꯅꯦ ꯊꯕꯛꯀ ꯆꯠꯇ꯭ꯔꯕꯅꯤ ꯑꯗꯣ ꯏꯃꯥꯗꯨꯕꯨ ꯀꯃꯥꯏ ꯀꯃꯥꯏ ꯂꯩꯒꯦ ꯃꯥꯒꯤ ꯑꯅꯥꯕꯗꯨꯕꯨ ꯈꯔ ꯐꯔꯕꯣ
ꯐꯔꯦ ꯍꯧꯖꯤꯛꯇꯤ ꯌꯥꯝꯅ ꯍꯥꯟꯅꯗꯤ ꯑꯩꯈꯣꯏꯅꯒ ꯑꯩꯅ ꯀꯣꯂꯦꯖ ꯀꯥꯔꯤꯉꯩ ꯇꯧꯔꯤꯉꯩ ꯑꯗꯨꯅ ꯁꯦꯟꯅꯕ ꯏꯟꯊꯤ ꯅꯨꯡꯉꯥꯏꯅ ꯐꯪꯗꯕꯒꯤꯅꯦ ꯇꯧꯋꯅꯦ ꯍꯧꯖꯤꯛꯇꯤ ꯑꯩꯅꯅꯦ ꯏꯟꯊꯤꯅ ꯁꯦꯟꯅꯖꯕꯅꯤꯅ ꯀꯩꯁꯨ ꯇꯧꯗ꯭ꯔꯦ
ꯅꯪꯅ ꯌꯨꯝꯗ ꯂꯩꯕꯗꯣ ꯍꯦꯛ ꯊꯣꯛꯑꯕꯅꯤꯅ ꯈꯔ ꯍꯦꯛ ꯏꯡ ꯁꯜꯂꯣ ꯏꯃꯥꯗꯣ ꯆꯥꯕ ꯊꯛꯄꯗ ꯌꯥꯝꯅꯅꯦ ꯌꯥꯝꯅ ꯀꯥꯝꯕꯅꯤ ꯅꯪꯅ ꯍꯦꯛ ꯏꯡ ꯁꯜꯂꯣ ꯌꯨꯝꯗ ꯂꯩꯕꯗꯣ ꯊꯣꯛꯑꯕꯅꯤꯅ ꯑꯩꯗꯤ ꯂꯥꯞꯅ ꯂꯩꯔꯕꯅꯤꯅ ꯎꯁꯨ ꯎꯗ꯭ꯔꯦ ꯏꯃꯥ ꯐꯖꯅ ꯍꯦꯟꯕꯅꯦ ꯑꯍꯟꯅ ꯍꯥꯏꯖꯕꯩ ꯋꯥꯅꯤ
ꯌꯦꯡꯁꯜꯂꯦ ꯌꯦꯡꯁꯜꯂꯦ ꯆꯥꯕ ꯊꯛꯄ ꯍꯧꯖꯤꯛꯀꯥꯟꯗꯤꯅꯦ ꯑꯍꯟꯁꯤꯡꯁꯦ ꯂꯣꯏ ꯅꯥꯔꯕ ꯃꯇꯝꯅꯤꯅꯅꯦ ꯑꯩꯅ ꯌꯥꯝ ꯐꯖꯅ ꯌꯦꯡꯁꯤꯜꯂꯤꯕꯅꯤ ꯑꯗꯨꯅꯅꯦ ꯃꯥꯅꯅꯦ ꯍꯦꯛ ꯃꯁꯥ ꯅꯨꯡꯉꯥꯏꯇ꯭ꯔꯕ ꯃꯁꯨ ꯅꯨꯄꯥꯁꯦ ꯌꯦꯡꯒꯦ ꯐꯣꯟ ꯇꯧꯁꯤꯅꯕꯨ ꯑꯗꯨꯗꯨꯅꯦ ꯏꯆꯦꯒ ꯑꯩꯒꯗ ꯃꯇꯝꯁꯨ ꯍꯦꯛ ꯆꯥꯟꯅꯗꯦꯗꯣ ꯑꯗꯨꯕꯨꯗꯤ ꯑꯗꯨꯝ ꯇꯧ ꯂꯩꯔꯕꯅꯦ ꯑꯗꯣ ꯏꯆꯦ ꯏꯃꯥꯒ ꯑꯩꯒꯁꯨ ꯏꯆꯦꯒꯤ ꯆꯥꯅ ꯊꯛꯅꯕ ꯈꯔ ꯊꯥꯗꯅꯁꯨ ꯈꯟꯅꯔꯝꯕꯅꯦ ꯑꯗꯨꯒꯤꯁꯨ ꯐꯣꯟ ꯇꯧꯔꯛꯀꯦꯅ ꯑꯩꯗꯣ ꯇꯧꯔꯝꯃꯤꯅꯦ ꯑꯗꯨꯒꯤ ꯑꯩꯗꯤ ꯀꯥꯎꯋꯦ ꯋꯥꯔꯤ ꯏꯕꯥꯅꯤ ꯑꯗꯨꯝ ꯁꯥꯟꯅꯔꯒ ꯂꯩꯕꯁꯤꯗ
ꯏꯃꯥꯅ ꯐꯣꯟ ꯇꯣꯏꯅ ꯇꯧꯔꯛꯏꯁꯦ ꯑꯩꯅ ꯊꯕꯛ ꯆꯠꯄ ꯇꯥꯏꯃꯤꯡꯁꯈꯤ ꯑꯗꯨꯝ ꯇꯥꯕ ꯑꯗꯨ ꯄꯨꯡ ꯏ ꯄꯥꯏꯗꯨꯗꯅ ꯏꯃꯥꯗꯣ ꯀꯩꯅꯣ ꯈꯜꯂꯝꯃꯅꯤ ꯑꯣ ꯊꯥꯔꯛꯄꯗꯣ ꯉꯥꯔꯤ ꯑꯃ ꯅꯣꯏꯅ ꯃꯣꯔꯣꯛꯀ ꯄꯨꯜꯂꯞ ꯉꯧꯔꯒ ꯍꯥꯄꯛꯄꯗꯣ ꯑꯗꯨꯗꯣ ꯈꯔ ꯍꯦꯛ ꯌꯥꯝ ꯍꯥꯄꯛꯑꯣ ꯑꯗꯨꯗꯣ ꯌꯥꯝ ꯄꯥꯝꯅ ꯆꯥꯏꯅ ꯇꯇꯩ ꯍꯣꯏꯗꯤ ꯃꯣꯏꯒꯤ ꯁꯤꯗ ꯀꯨꯏꯅ ꯆꯥꯔꯛꯇ꯭ꯔꯕꯅꯤꯅꯅꯦ ꯑꯗꯨ ꯍꯦꯛ ꯄꯣꯔꯛꯄꯗ ꯃꯥꯅ ꯆꯥꯕꯁꯦ ꯀꯩꯅꯣꯅꯦ
ꯑꯣ ꯁꯦꯝꯃꯛꯀꯦ ꯁꯦꯝꯃꯛꯀꯦ ꯑꯩꯅꯦ ꯑꯩꯅꯦ ꯍꯧꯖꯤꯛꯅꯦ ꯍꯦꯛꯇ ꯁꯦꯝꯃꯒ ꯉꯉ ꯇꯥꯔꯒꯗꯤ ꯅꯁꯃꯥꯏꯅꯗꯤ ꯏꯃꯥꯟꯅꯅꯦ ꯂꯣꯏ ꯂꯩꯈ꯭ꯔꯕꯅꯦꯕ ꯄꯦꯀꯦꯠꯀꯤꯤ ꯈꯔ ꯍꯥ ꯄꯑꯒꯦ ꯆꯦꯔꯪꯗ ꯍꯥꯞꯄ ꯄꯗꯣ ꯑꯗꯨꯗꯒꯤ ꯑꯩꯅ ꯈꯔ ꯁꯦꯝꯃꯛꯑꯒꯦ ꯑꯗꯨꯁꯨ ꯀꯩꯀꯩ ꯆꯥꯅꯤꯡ ꯉꯝꯗꯣꯏꯅꯣ ꯀꯃꯥꯏꯅ ꯇꯧꯗꯣꯏꯅꯣ ꯐꯪꯗꯕꯒꯤꯅꯦ ꯂꯧꯊꯣꯛꯑꯒꯗꯤ ꯊꯝꯃꯕꯅꯤ ꯅꯣꯏ ꯑꯗꯨꯋꯥꯏꯗꯗꯤ ꯃꯅꯝ ꯀꯜꯂꯤ ꯈꯣꯠꯂꯤ ꯇꯧꯅꯅꯔꯝꯒꯅꯤꯗꯣ ꯑꯗꯨꯅ ꯑꯩꯅ ꯁꯤꯗ ꯂꯣꯏ ꯂꯧꯊꯣꯛꯄꯤꯔꯕꯅꯦ ꯑꯗꯨ ꯉꯧꯗꯨꯇꯪ ꯉꯧꯊꯣꯛꯄꯤꯔꯒꯦ ꯑꯗꯨꯗꯤ ꯑꯩ ꯍꯣꯔꯦꯟ ꯐꯖꯅ ꯃꯣꯔꯣꯛꯀ ꯇꯧꯔꯒꯅꯦ ꯍꯥꯎꯅ ꯆꯥꯎ ꯐ꯭ꯔꯤꯖꯇ ꯍꯥꯞꯆꯤꯜꯂꯒꯅꯦ ꯀꯨꯏꯅ ꯊꯝꯃꯕ ꯌꯥꯕꯅꯤ
ꯑꯣ ꯃꯅꯝ ꯀꯟꯕ ꯍꯥꯏꯔꯒ ꯑꯩꯈꯣꯏꯒꯤ ꯊꯪꯅꯕꯒꯤ ꯃꯣꯏ ꯃꯇꯩ ꯃꯅꯥꯎ ꯑꯃ ꯂꯩꯌꯦ ꯑꯉꯥꯡꯁꯨ ꯌꯥꯎꯗꯦꯕ ꯃꯣꯏꯁꯦ ꯑꯣ ꯃꯣꯏꯁꯦ ꯈꯔ ꯈꯔ ꯅꯥꯟꯗꯕ ꯍꯥꯏ ꯇꯔꯦ ꯑꯗꯣ ꯃꯌꯥꯝꯁꯤꯅꯦ ꯅꯝꯊꯤ ꯀꯩꯅꯣ ꯈꯣꯠꯅ ꯀꯝꯄ꯭ꯂꯦꯟ ꯊꯥꯡꯒꯠꯂꯛꯄꯒ ꯑꯩꯅꯅꯦ ꯃꯣꯏꯅꯅꯤ ꯌꯦꯛꯇ ꯍꯥꯏꯖꯤꯟꯗꯣꯏꯅꯦ ꯈꯪꯉꯕ ꯃꯣꯏꯁꯤꯗꯤ ꯑꯩꯈꯣꯏꯒꯤ ꯃꯤꯅ ꯉꯥꯡꯅꯕꯒ ꯑꯝꯇ ꯄꯨꯟꯁꯦꯕ ꯃꯣꯏ ꯊꯣꯛꯄ ꯑꯃ ꯂꯩꯌꯦꯕ ꯑꯗꯨꯅ ꯄꯥꯎꯁꯨ ꯐꯪꯗ꯭ꯔꯦꯗꯅ ꯃꯣꯏꯗ ꯇꯥꯏꯁꯜꯂꯕꯗꯤ ꯉꯥꯔꯤ ꯃꯅꯝꯁꯦ ꯃꯣꯏꯗꯤ ꯈꯪꯗꯕꯅꯤꯅꯅꯦ ꯃꯣꯏꯗꯒꯤꯅꯤ ꯍꯥꯏꯕ ꯊꯥꯖꯔꯤꯕ ꯄꯣꯠꯅꯤ ꯃꯌꯥꯝꯁꯤꯁꯨ ꯋꯥ ꯋꯥ ꯍꯦꯛ ꯂꯥꯎꯋꯦ ꯑꯩꯈꯣꯏ ꯂꯩꯌꯦ ꯃꯐꯝꯁꯤꯗ
ꯍꯩꯈ꯭ꯔꯕ ꯑꯩꯈꯣꯏ ꯏꯆꯦꯁꯤꯃ ꯍꯩꯅꯨ ꯍꯥꯏꯖꯤꯅꯤ
ꯑꯩ ꯂꯧꯗꯅꯅꯦ ꯅꯪꯅ ꯈꯔ ꯁꯤꯡꯉꯝꯃꯗꯤ ꯐꯕ ꯅꯪꯅ ꯍꯦꯛ ꯄꯪꯗꯅꯅꯦ ꯑꯩꯗꯤ ꯆꯠꯂꯝꯗꯥꯏꯗꯐꯥꯎꯅꯦ ꯂꯧꯗꯅꯥꯅꯦ ꯅꯪꯅ ꯈꯔꯥ ꯁꯤꯉꯝ ꯃꯗꯤꯅꯤ ꯆꯠꯂꯝꯗꯥꯏꯗꯤꯐꯥꯎ ꯈꯣꯡꯖꯦ ꯊꯥꯡ ꯉꯝꯗ꯭ꯔꯕꯅꯤ ꯑꯣ ꯎꯆꯤꯟꯅꯆꯤꯟꯅ ꯎꯄꯥꯏ ꯂꯩꯒꯗ꯭ꯔꯅꯗꯤ ꯆꯠꯂꯦ ꯍꯨꯟꯗꯣꯛꯑꯝꯃꯕꯅꯤ ꯁꯥꯗꯅ ꯌꯨꯝꯒ ꯀꯃꯥꯏ ꯀꯃꯥꯏꯅ ꯂꯩꯅꯣ ꯈꯪꯗꯕ ꯀꯨꯏꯔꯦꯗ
ꯑꯁ ꯑꯗꯨꯅꯦ ꯑꯗꯨꯅꯅꯦ ꯑꯩꯈꯣꯏꯅ ꯏꯆꯦꯗꯣ ꯑꯃꯨꯛꯇꯪ ꯊꯣꯛꯂꯛꯑꯒꯅꯦ ꯌꯦꯡꯁꯜꯂꯣ ꯂꯥꯎꯑꯣꯑꯣꯅ ꯍꯥꯏꯔꯤꯁꯦ ꯂꯣꯏꯅ ꯈꯪꯉꯅꯤ ꯀꯨꯏꯔꯦ ꯊꯦꯡꯅꯈꯤꯗꯕ ꯆꯥꯛꯀ ꯆꯥꯃꯤꯟꯅꯈꯤꯗꯕ ꯑꯩꯁꯨ ꯑꯗꯣꯝꯕ ꯂꯥꯛꯀꯗꯕꯁꯨ ꯏꯃꯥꯁꯦ ꯊꯥꯗꯣꯛꯑꯝꯕꯁꯨ ꯍꯦꯛ ꯂꯥꯛ ꯌꯥꯗꯕ ꯂꯥꯛꯇꯤ ꯌꯥꯝꯅ ꯂ ꯅꯤꯡꯉꯅꯕꯅꯦꯕ ꯑꯗꯣꯝꯗꯁꯨ ꯅꯣꯡꯐꯥꯠꯇꯣ ꯀꯣꯏꯕ ꯑꯗꯨꯗ ꯌꯥꯗꯦꯗꯣ ꯏꯆꯦꯒꯤ ꯑꯉꯥꯡ ꯄꯣꯛꯈꯤꯕ ꯃꯇꯝꯗꯨꯗ ꯑꯃꯨꯔꯛ ꯑꯅꯤꯔꯛ ꯂꯥꯛꯑꯝꯕꯗꯒꯤ ꯍꯦꯟꯅ ꯍꯧꯖꯤꯛꯇꯤ ꯀꯔꯤꯝ ꯆꯠꯊꯣꯛꯄ ꯉꯝꯗꯦ ꯏꯃꯥꯁꯨ ꯃꯁꯥ ꯉꯝꯗꯕꯁꯤꯗꯅꯦ ꯎꯝ ꯑꯗꯨꯕꯨꯗꯤ ꯈꯔ ꯀꯣꯝꯃꯒ ꯑꯩꯁꯨ ꯂꯥꯛꯀꯦ ꯑꯗꯣ ꯑꯩꯅ ꯀꯣꯝꯗ꯭ꯔꯤꯉꯩꯗꯅꯦ ꯏꯆꯦ ꯍꯥꯟꯅ ꯂꯥꯛꯑꯣ ꯍꯌꯦꯡꯅꯦ ꯑꯩ ꯂꯨꯍꯣꯡꯉ ꯀꯥꯟꯅ ꯀꯣꯏꯕ ꯆꯠꯄꯒꯗꯣ ꯑꯗꯨꯗ ꯄꯨꯟꯅ ꯍꯦꯛ ꯂꯥꯛꯑꯒꯦ ꯏꯃꯥꯍꯣꯏꯒ ꯍꯧꯖꯤꯛꯇꯤ ꯏꯆꯦ ꯍꯥꯟꯅ ꯂꯥꯛꯑꯣ
ꯃꯊꯪ ꯑꯣꯜꯂꯛꯄ ꯊꯥꯁꯤꯗꯗꯤ ꯑꯩ ꯁꯨꯇꯤ ꯐꯪꯉꯅꯤ ꯁꯨꯇꯤꯗꯨꯗꯅꯦ ꯅꯕꯥꯏ ꯅꯥꯇꯩꯒꯤ ꯁꯨꯇꯤ ꯄꯨꯂꯞ ꯂꯧꯃꯤꯟꯅꯔꯒꯅꯦ ꯂꯥꯛꯀꯗꯧꯅꯦ ꯑꯗꯣ ꯂꯥꯛꯄ ꯍꯥꯏꯁꯦ ꯃꯇꯝꯁꯦ ꯌꯨꯝꯗꯕꯨ ꯑꯩꯈꯣꯏ ꯑꯩꯈꯣꯏ ꯑꯩꯈꯣꯏꯕꯥꯒꯤ ꯃꯥꯒꯤ ꯄꯣꯁꯇꯤꯡ ꯃꯐꯝ ꯄꯣꯁꯇꯤꯡꯗꯨ ꯑꯃꯨꯛ ꯇꯥꯈꯤꯗꯣꯏꯖꯥꯠꯂꯥ ꯀꯗꯥꯏꯗ ꯃꯥ ꯑꯃꯨꯛ ꯊꯦꯡꯅꯗꯣꯏꯗꯅꯅꯦ ꯃꯥꯁꯨ ꯌꯨꯝꯗ ꯁꯨꯛꯂꯩ ꯂꯩꯒꯟꯗꯕꯅꯦ ꯑꯃꯗ ꯑꯃꯨꯛ ꯆꯠ ꯑꯃꯗ ꯑꯃꯨꯛ ꯆꯠ ꯑꯗꯨꯅꯤ ꯑꯩꯅ ꯃꯥꯏ ꯃꯇꯝꯁꯨ ꯈꯪꯅꯤꯡꯕꯅꯦ
ꯑꯣ ꯃꯊꯪ ꯊꯥꯗꯕꯨꯗꯤ ꯌꯨꯝꯗ ꯂꯩꯗꯣꯏꯅꯦ ꯑꯗꯨꯅꯅꯦ ꯌꯥꯅꯤ ꯆꯞ ꯆꯥꯅꯤ ꯑꯗꯣ ꯑꯩꯅꯦ ꯉꯁꯥꯏꯗꯒꯤ ꯋꯥꯔꯤ ꯁꯥꯟꯅꯕꯁꯦ ꯀꯥꯎ ꯀꯥꯎ ꯏꯆꯦ ꯍꯣꯏꯕꯣ ꯆꯥꯛ ꯆꯥꯔꯕꯣ ꯀꯃꯥꯏꯅ ꯇꯧꯔꯒꯦ
ꯑꯉꯥꯡꯒꯤ ꯆꯥꯛ ꯏꯜꯂꯣꯅꯅꯦ ꯑꯩꯅ ꯑꯇꯩꯗꯄꯤꯔꯝꯕꯅꯦ ꯑꯁꯥꯏꯗꯅꯦ ꯂꯥꯎꯕꯒ ꯐꯩꯕꯒ ꯌ ꯀꯩꯅꯣ ꯇꯧꯅꯔꯤ ꯃꯥꯜꯂꯦ ꯑꯩ ꯀꯣꯛꯇ ꯆꯪꯗꯕꯅꯤ ꯉꯁꯥꯏꯗ ꯅꯪꯒ ꯋꯥꯔꯤ ꯁꯥꯏꯌꯦꯅꯅꯦ ꯃꯄꯥꯟ ꯊꯣꯛꯂꯦꯛ ꯂꯩꯔꯨꯔꯦ ꯑꯩꯅ ꯈꯟꯗꯤ ꯀꯥꯎꯕ ꯀꯥꯎ ꯍꯣꯏ ꯅꯪꯒꯤ ꯋꯥꯔꯤ ꯁꯥꯔꯤ ꯀꯥꯟꯗ
ꯑꯉꯥꯡꯒꯥꯁꯦ ꯏꯇꯩꯅ ꯑꯗꯨꯝ ꯁꯦꯟꯅꯔ ꯂꯩꯔꯕ ꯁꯦꯠꯅꯍꯜꯂꯨꯗ ꯀꯩꯗꯧꯔꯤꯒꯦ ꯅꯨꯄꯥꯅ ꯑꯉꯥꯛ ꯁꯦꯟꯅꯕꯕꯨ
ꯑꯣ ꯃꯥꯁꯨ ꯃꯥꯅꯦꯦꯟꯅ ꯍꯩꯌꯦꯌꯦ ꯑꯩꯉꯣꯟꯗꯒꯤ ꯑꯩꯅꯅꯦ ꯑꯍꯥꯟꯕꯗꯒꯗꯤ ꯍꯩꯔꯣꯏꯗ꯭ꯔꯅ ꯑꯉꯥꯡꯒꯁꯦ ꯁꯨꯡꯌꯦꯦ ꯌꯦꯡꯍꯜꯂꯨꯗ꯭ꯔꯦ ꯑꯗꯩꯗꯤ ꯃꯥꯗꯤ ꯇꯝꯃꯤꯔꯥ ꯃꯤꯉꯣꯟꯗ ꯍꯪꯉꯕ꯭ꯔꯥ ꯀꯩꯅꯣ ꯈꯪꯗꯦ ꯅꯣꯡ ꯅꯤꯅꯤ ꯂꯩꯕꯗꯩꯗꯤ ꯃꯥꯅ ꯁꯦꯅꯩ ꯑꯩꯅꯒ ꯁꯨꯡꯄꯥꯏ ꯄꯥꯏꯗꯦ ꯑꯉꯥꯡ ꯌꯥꯝ ꯐꯈꯔꯦ ꯊꯥꯖꯗꯕ ꯌꯥꯝ ꯇꯧꯔꯛꯏ
ꯑꯗꯨꯗꯤꯅꯦ ꯏꯆꯦꯁꯨꯅꯦ ꯈꯔ ꯑꯉꯥꯡꯗꯣ ꯆꯥꯛ ꯆꯥꯕꯗꯣ ꯌꯦꯡꯕꯤꯔꯨꯔꯣ ꯑꯩꯁꯨꯅꯦ ꯊꯝꯃꯒꯦ ꯑꯩꯅ ꯍꯌꯦꯡ ꯆꯦꯛꯒꯤ ꯄꯣꯠ ꯊꯥꯔꯛꯅꯕꯁꯤꯡꯗꯣ ꯁꯤꯟꯕ ꯂꯥꯡꯕꯅꯦ ꯑꯝꯇ ꯇꯧꯔꯨꯈꯤꯒꯦ ꯃꯩꯅ ꯉ ꯃꯩ ꯅꯨꯡꯉꯥꯏꯇꯕꯅꯦ ꯃꯩ ꯂꯥꯛꯑꯦ ꯑꯌꯤꯡꯁꯤꯗꯅꯦ ꯑꯩꯅ ꯇꯧꯊꯣꯛꯅꯕ ꯇꯧꯔꯨꯈꯤꯒꯦꯀꯣ
ꯑꯣ ꯍꯣꯏ ꯍꯣꯏ ꯍꯣꯏ ꯇꯧꯖꯔꯣ ꯇꯧꯖꯔꯣ ꯑꯩꯁꯨ ꯑꯉꯥꯡꯃꯥꯅꯥꯥꯛꯇ ꯑꯃ ꯆꯪꯉꯨꯈꯤꯒꯦ
ꯑꯣ ꯊꯝꯃꯦ ꯊꯝꯃꯦ ꯏꯆꯦ